ꯕꯁ
ꯃꯊꯪꯒꯤ ꯃꯣꯏꯔꯥꯡ ꯂꯥꯏ ꯍꯔꯥꯎꯕꯁꯦ ꯌꯨꯝꯐꯝꯕ ꯇꯥꯏ ꯍꯥꯏ ꯅꯠꯇ꯭ꯔꯣ
ꯎꯝ ꯇꯥꯕꯅꯤ
ꯃꯣꯏꯔꯥꯡ ꯀꯪꯂꯩꯔꯣꯟꯁꯦ ꯑꯩꯈꯣꯏꯁꯦ ꯃꯣꯏꯔꯥꯡ ꯃꯆꯥꯅꯦ ꯍꯩꯖ ꯋꯥꯅꯤ ꯐꯖꯅ ꯈꯪꯗꯕꯤꯗꯨꯝ ꯂꯩꯔꯦꯅꯦꯀꯣ ꯈꯝꯕꯒꯤ ꯁꯥꯒꯩꯕꯨꯣ ꯀꯩꯅꯣ ꯈꯪꯖꯕ꯭ꯔꯣ ꯅꯪꯕꯣ
ꯋꯥꯊꯤ ꯉꯥꯡꯒꯅꯨꯁꯦ ꯇꯥꯅꯤꯡꯗꯦ ꯌꯥꯔꯦꯀꯣ ꯑꯣꯀꯦ ꯑꯗꯨꯝ ꯑꯁꯦꯡ ꯑꯁꯦꯡ ꯋꯥꯔꯤ ꯁꯥꯥꯟꯅꯁꯤꯔꯕ ꯍꯜꯂꯣ
ꯍꯥꯎ
ꯅꯪ ꯍꯧꯖꯤꯛꯀꯥꯟꯁꯦ ꯄꯔꯃꯤꯅꯦꯟꯗꯒꯤ ꯀꯩ ꯂꯦꯚꯦꯜꯁꯦ ꯈꯪꯀꯥ ꯀꯥꯈꯠꯂꯦ ꯅꯪ ꯍꯟꯗꯛꯇꯤ ꯑꯩ ꯈꯜꯂꯦꯕ ꯅꯪ ꯉꯁꯥꯏ ꯀꯩꯅꯣꯝ ꯇꯧꯔꯦ ꯅꯅꯣ ꯄ꯭ꯂꯥꯁꯇꯤꯌꯥꯒꯁꯦ ꯂꯧꯈꯠꯈꯤꯕ ꯒꯥꯔꯤꯕꯤ ꯃꯥꯅ ꯑꯦꯛꯁꯄꯦꯟꯁꯤꯞ ꯈꯜꯂꯛꯏꯁꯦ ꯀꯩꯅꯣ ꯈꯜꯂꯛꯑꯦꯕ ꯑꯩ ꯉꯁꯥꯏꯗꯒꯤ ꯂꯥꯎ ꯊꯤꯜꯂꯒꯦ ꯂꯥꯎ ꯅꯪ ꯒꯔꯤꯕꯤꯗꯥꯒꯤ ꯑꯦꯛꯁꯄꯦꯟꯁ ꯃꯥꯁꯤ ꯌꯥꯎꯍꯜꯂꯅꯨ ꯑꯩꯈꯣꯏ ꯃꯤ ꯃꯤ ꯌꯥꯝꯃꯛꯑꯗꯤ ꯑꯣꯟ ꯑꯣꯟ ꯇꯧꯋꯦ ꯍꯥꯏꯅꯦ
ꯅꯠꯇ꯭ꯔ
ꯎꯝ
ꯅꯪ ꯀꯌꯥꯝ ꯋꯥꯠꯂꯤꯒꯦ
ꯋꯥꯠꯂꯤ ꯃꯉꯥꯁꯨ ꯋꯥꯠꯂꯤ ꯑꯗꯨꯝ ꯑꯗꯨꯝ ꯃꯊꯪ ꯃꯊꯪ ꯄꯤꯔꯛꯏ ꯍꯥꯏꯕ
ꯊꯕꯛꯄꯨ ꯐꯖꯅ ꯇꯧꯔ
ꯈꯣꯏꯁꯨ ꯊꯕꯛꯁꯨ ꯐꯖꯅ ꯇꯧꯔꯅꯨ ꯑꯗꯨꯕꯨꯗꯤ ꯑꯩꯈꯣꯏꯗ ꯏꯒꯤꯕꯗꯣ ꯊꯥꯈꯤꯕꯗꯣ
ꯑꯗꯨꯅꯅꯦ ꯑꯩꯅ ꯍꯦꯠ ꯐꯣꯟ ꯑꯃ ꯂꯩꯔꯅꯦ ꯍꯥꯏꯁꯦ ꯈꯝꯕꯩ ꯁꯥꯒꯩ ꯈꯪꯕꯔꯕ ꯅꯪ
ꯀꯣꯟꯃꯣ ꯍꯦꯡꯃꯣ ꯆꯠꯄ ꯇꯧꯔꯦ ꯂꯥꯏꯔꯕꯒꯤꯅꯤ ꯂꯥꯏꯔꯕꯗꯤ ꯑꯗꯨꯛꯀꯤ ꯃꯇꯤꯛ ꯐꯣꯟ ꯍꯦꯡ ꯆꯠꯄ ꯍꯧꯔꯦ
ꯅꯪ ꯐꯣꯟꯗꯣ ꯆꯍꯤ ꯀꯌꯥ ꯁꯨꯔꯒꯦ ꯅꯤꯡꯊꯣꯏ ꯋꯥꯔꯤ ꯐꯖꯟ ꯁꯥꯟꯅꯁꯦ ꯋꯥꯔꯤ ꯐꯖꯅ ꯁꯥꯟꯅꯁꯤ ꯋꯥꯔꯤ ꯐꯖꯅ ꯁꯥꯟꯅꯔꯗꯤ ꯌꯥꯔꯣꯏꯌꯦ
ꯈꯪꯉꯦ ꯆꯦꯡꯁꯦ ꯐꯖꯅ ꯆꯠꯂꯦꯕ ꯗꯨꯀꯥꯟꯁꯦ ꯑꯗꯨꯒ ꯁꯝꯃꯔ ꯑꯣꯏꯕꯒꯤꯁꯨ ꯑꯗꯨꯝ ꯀꯣꯕꯔ ꯀꯩꯀꯥ ꯂꯧꯊꯣꯛ ꯄꯊ ꯑꯃꯅꯦꯕ
ꯁꯝ ꯁꯨꯝꯁꯦ ꯐꯣꯟ ꯁꯥꯒꯠꯂꯦꯗꯦ ꯆꯨꯝꯗꯦ ꯑꯗꯨꯝ ꯆꯥꯅꯤ
ꯎꯝ ꯆꯨꯝꯃꯤ ꯑꯗꯨꯒ ꯆꯍꯤ ꯌꯥꯎ ꯆꯍꯤ ꯌꯥꯝꯈꯠꯂꯛꯑꯒꯅꯦꯕ ꯇꯧꯔꯛꯏꯁꯦ ꯑꯍꯥꯡꯥꯟꯕꯕꯨꯗꯤ ꯀꯩꯁꯨ ꯇꯧꯔꯝꯗꯦꯕ ꯍꯥꯏꯗꯤ ꯇꯧꯋꯦ ꯑꯗꯣ
ꯕꯦꯛ ꯀꯣꯕꯔ ꯐꯖꯕ ꯑꯝꯇꯗꯤ ꯂꯩꯅꯤꯡꯕꯅꯦ ꯑꯩꯁꯨ
ꯏꯁꯁ ꯑꯩꯗꯤ ꯀꯩꯅꯣꯅꯦ ꯁꯥꯏꯕꯦꯛ ꯑꯝꯇ ꯂꯩꯅꯤꯡꯉꯕ ꯍꯥꯏꯗꯤ ꯂꯝꯕꯤꯖꯠꯄꯗꯕꯨꯁꯨꯨꯝ ꯐꯖꯅ ꯇꯧꯅꯕꯒ ꯁꯥꯏꯗ ꯈꯖꯛꯅ ꯆ ꯑꯗꯨ ꯆꯇ꯭ꯔꯨꯀꯤ ꯃꯊꯛ ꯃꯊꯛ ꯑꯣꯏꯕ ꯌꯥꯝ ꯐꯖꯕꯁꯤꯅ ꯑꯩꯈꯣꯏꯅ ꯄꯥꯝꯕꯁꯦ
ꯈꯔ ꯀꯟꯅ ꯉꯥꯡꯉꯣ ꯚꯣꯏꯁꯅ ꯑꯃ ꯇꯞꯄꯅꯦ
ꯑꯩꯗꯤ ꯂꯦꯝꯕꯒꯤ ꯑꯩ ꯇꯞꯄꯅꯦ ꯑꯩꯈꯣꯏ ꯑꯩꯈꯣꯏ ꯕꯦꯕꯤꯗꯨꯗꯁꯨ ꯍꯥꯏꯌꯦꯕ
ꯂꯤꯇꯜ ꯕꯦꯕꯤ ꯑꯩꯒꯤ ꯃꯈꯥꯗꯣ ꯑꯗꯨꯅꯁꯨ ꯍꯥꯏꯌꯦꯕ ꯅꯪꯁꯦ ꯅꯁꯥꯗꯅꯦ ꯂꯧꯈꯣꯟꯗꯤ ꯌꯥꯝ ꯄꯤꯛꯑꯦꯅ ꯑꯗꯨꯝ ꯍꯥꯏꯗꯅꯤ ꯑꯩꯉꯣꯟꯗ
ꯎꯝ
ꯅꯨꯡꯁꯤꯗꯤꯤ ꯅꯨꯡꯁꯤꯗ꯭ꯔꯥ ꯑꯩꯒꯤꯁꯦ
ꯍꯁ
ꯑꯁ ꯁꯤꯗꯤ ꯀꯩꯅꯣ ꯍꯥꯏꯔꯛꯑꯣ
ꯑꯩ ꯐꯣꯟꯁꯦ ꯕꯦꯛ ꯀꯣꯕꯔ ꯑꯃꯝꯇ ꯂꯩꯔꯒ ꯐꯣꯟ ꯆꯥꯝꯃ ꯑꯝꯇ ꯍꯥꯞꯅꯤꯡꯉꯤꯦ
ꯀꯩꯅꯣꯒꯤꯗ ꯀꯣꯚꯔ ꯏꯟꯇꯔꯅꯦꯁꯅꯦꯜ ꯀꯣꯕꯔ ꯑꯃꯒ ꯂꯩꯕꯗꯣ ꯈꯪꯕ꯭ꯔ ꯏꯟꯇꯔꯅꯦꯁꯅꯦꯜ ꯀꯣꯚꯔ ꯑꯃ ꯂꯩꯕꯗꯣ ꯈꯪꯗ꯭ꯔꯣ ꯀꯩꯅꯣꯅꯒ ꯍꯥꯞꯄꯗꯣ
ꯐꯤ ꯁꯥꯐꯝꯒꯤꯗ ꯑꯩꯅ ꯍꯥꯏꯈꯤꯕꯗꯣ ꯁꯤꯡꯖꯃꯩꯒꯤꯗꯣ ꯁꯤꯡꯖꯃꯩꯗꯣꯗ ꯀꯅꯥ ꯀꯅꯥ ꯂꯩ ꯁꯤꯡꯖꯃꯩ ꯀꯅꯥ ꯀꯅꯥ ꯂꯩ ꯑꯗꯨꯗ ꯀꯣꯕꯔ ꯑꯃꯈꯛ ꯑꯩꯅ ꯍꯥꯏꯈꯤꯕꯗꯣ ꯒ꯭ꯂꯥꯁ ꯃꯥꯟꯕꯗꯣ ꯑꯗꯨꯗ ꯏꯟꯇꯔꯅꯦꯁꯅꯦꯜ ꯀꯣꯚꯔ ꯀꯧꯋꯦ ꯃꯤ ꯃꯌꯥꯝ ꯍꯥꯞꯅꯕꯒꯤ ꯃꯤ ꯃꯌꯥꯝ ꯍꯥꯞꯅꯕꯒꯤ
ꯑꯩꯈꯣꯏ ꯐꯣꯟꯗꯥꯁꯤ ꯀꯣꯕꯔ ꯐꯖꯕ ꯊꯣꯛꯇꯦ
ꯊꯣꯛꯣꯛꯇꯦ ꯄꯥꯎ ꯏꯁꯇꯣꯛ ꯑꯣꯏꯔꯅꯦ
ꯑ
ꯃꯊꯪ ꯆꯍꯤꯒꯤ ꯃꯊꯪꯗꯗꯤ ꯑꯃ ꯂꯩꯕꯗꯤ ꯌꯥꯕꯒꯤ ꯆꯥꯟꯁ ꯂꯩꯔ ꯑꯩꯒꯤꯁꯦ
ꯆꯍꯤꯣꯏ ꯀꯌꯥ ꯁꯨꯔꯒꯦ ꯅꯪꯗꯣ
ꯆꯍꯤ ꯑ
ꯁ ꯃ
ꯌꯥꯔꯤꯕꯩ ꯑꯃ ꯆꯍꯤ ꯑꯅꯤꯃꯨꯛꯀ ꯄꯥꯏꯀꯣ ꯑꯩꯈꯣꯏꯁꯨ ꯆꯍꯤ ꯃꯔꯤ ꯃꯉꯥꯅꯤ ꯄꯥꯏ
ꯅꯪꯒꯤꯗꯨꯗꯤ ꯑꯅꯧꯕꯅꯤ ꯀꯣꯕꯔꯗꯤ ꯊꯨꯕꯤ ꯊꯣꯛꯣꯛꯑꯝꯃꯅꯤ ꯀꯅ
ꯐꯖꯕ ꯊꯣꯛꯇꯦꯕ
ꯍ ꯃꯤꯅ ꯐꯤꯗꯨ ꯂꯩꯕꯤꯔꯛꯄ ꯐꯣꯟꯅꯤ ꯐꯖꯩ ꯐꯖꯗꯤꯁꯨ ꯍꯥꯏ ꯉꯝꯖꯗ
ꯍꯣꯏ ꯍꯣꯏ
ꯃꯅꯨꯡꯉꯥꯏꯕꯤꯗꯦꯜ ꯃꯁꯇꯤ ꯅꯪꯁꯦ
ꯑꯇꯣꯄꯗꯣ ꯑꯗꯨꯝ ꯄꯥꯏꯗꯤ ꯈꯣꯠꯄꯗꯤ ꯁꯤ ꯄꯥꯏꯕꯅ ꯐꯕ ꯑꯝꯨ ꯂꯩꯔꯤꯕ
ꯀꯩꯒꯤ ꯑꯗꯨꯗꯤ ꯍꯡꯉꯕꯁꯨꯅ ꯆꯥꯗꯦ ꯑꯩꯗꯤꯅꯦ ꯒꯦꯂꯔꯤꯁꯦ ꯄꯣꯠꯁꯦ ꯐꯖꯅ ꯀꯛꯇꯕꯒꯤꯅꯦ ꯍꯤꯡ ꯆ ꯀ ꯍꯤꯡꯒ ꯂꯩꯦ ꯑꯩꯗꯤ ꯏꯁꯇꯣꯔꯦꯖꯁꯦ ꯍꯥꯡꯍꯟꯗꯕꯒꯤ ꯍꯦꯡ ꯆꯠꯂꯛꯄꯅꯦꯕ ꯅꯣꯏꯒꯤ ꯑꯊꯤꯊꯤꯕ ꯐꯣꯇꯣ ꯃꯌꯥꯝ ꯌꯥꯎꯔꯤꯕꯗꯨꯅ ꯑꯩ ꯗꯣ ꯍꯡ ꯆꯂꯛꯄꯅꯤꯕ
ꯑꯣꯛꯊꯈꯣ
ꯀꯛ ꯑꯣꯏ ꯆꯟꯖꯁꯟ ꯉꯄꯥꯏ
ꯀꯛꯑꯣ ꯅꯪꯅ ꯀꯛꯑꯣ
ꯎꯝ ꯍꯝ ꯌꯨꯝꯗꯗꯤ ꯅꯣꯡꯉꯥꯜꯂꯛꯄꯁꯦ ꯎꯝ ꯀꯩꯅꯣ ꯇꯧꯗꯅ ꯏꯪꯉꯦꯕꯀꯣ ꯁꯤꯗꯅ ꯎꯃ ꯀꯥꯡ ꯍꯧꯔꯗꯣꯏꯟ
ꯀꯥꯏꯗ ꯏꯪꯕꯅ ꯍꯧꯖꯤꯛꯇ ꯑꯩ ꯁꯥꯕꯗ ꯂꯩꯐꯝ ꯆꯥꯐꯝ ꯈꯪꯗꯦ
ꯑꯈꯣꯏꯒꯤ ꯌꯨꯝꯗꯤ ꯏꯪꯉꯦ ꯑꯈꯣꯏ ꯌꯨꯝꯗꯣ ꯑꯩꯈꯣꯏ ꯌꯨꯝꯗꯣ ꯁꯥꯠꯇ꯭ꯔꯥ ꯑꯗꯣ ꯑꯌꯨꯛꯇꯗꯤ ꯏꯪꯉꯦ ꯑꯌꯨꯛꯇꯅꯦ ꯐꯩꯖꯨꯞ ꯆꯤꯡꯈꯠꯂ ꯑꯗꯨꯝ ꯇꯨꯃꯦꯕꯥ ꯑꯩ ꯂꯤꯆꯥ ꯅꯁꯨ ꯍꯥꯏ ꯕꯦꯕꯤꯅꯁꯨ ꯍꯥꯏ
ꯑꯌꯨꯛꯇꯕꯨꯗꯤ ꯑꯩꯈꯣꯏꯗꯤ ꯌꯥꯎꯍꯧꯃꯟꯗꯗ꯭ꯔꯝꯅꯤꯅ ꯈꯪꯗꯦ ꯅꯨꯃꯤꯗꯥꯡꯗꯤ ꯌꯥꯝ ꯁꯥꯏ
ꯅꯪ ꯑꯌꯨꯛꯇꯣ ꯅꯪꯒꯤꯗꯤ ꯍꯥꯏꯗꯤ ꯑꯍꯤꯡ ꯑꯣꯏꯔꯝꯗꯣꯏꯅꯦꯕ ꯑꯍꯤꯡꯁꯦ ꯈꯤꯇꯪ ꯏꯪꯕꯗꯤ ꯐꯥꯎꯔꯝꯒꯅꯤ
ꯍꯣꯏ ꯍꯣꯏ ꯍꯣꯏ ꯏꯕꯦꯝꯃꯣ ꯍꯣꯏ
ꯋꯦꯠ ꯐꯣꯔ ꯁꯝ ꯃꯤꯅꯠ ꯑꯣꯈꯦ
ꯍꯧꯖꯤꯛꯀꯥꯟꯁꯦ ꯃꯅꯤꯄꯨꯔꯁꯤꯁꯨ ꯗꯤꯜꯂꯤꯒ ꯆꯞ ꯃꯥꯟꯅꯔꯦꯗ ꯋꯦꯗꯔ ꯀꯟꯗꯤꯁꯟꯁꯨ ꯌꯥꯝ ꯐꯠꯇ꯭ꯔꯦ
ꯃꯥꯟꯅꯔꯦ ꯍꯧꯖꯤꯛꯇꯤ
ꯍꯨꯝ
ꯃꯥꯅꯔꯦꯕ
ꯋꯦꯗꯔ ꯔꯤꯄꯣꯠ ꯌꯥꯝ ꯐꯠꯇ꯭ꯔꯦ
ꯑꯣ ꯑꯩꯈꯣꯏꯒꯤꯅ ꯑꯃꯨꯛ ꯅꯣꯡꯗꯤ ꯃꯪꯗꯤ ꯃꯪꯉꯤꯗꯅ ꯑꯗꯨꯝ ꯑꯌꯥꯝꯕ ꯃꯇꯝꯗ ꯍꯔꯤꯁꯦ ꯍꯧ ꯎꯝ ꯎꯝ ꯎꯝ ꯎꯝ ꯎꯝ ꯍꯥꯏꯁꯤꯟ ꯄꯥꯟꯂꯝꯗꯕꯨ ꯆꯠꯂꯗꯤ ꯀꯨꯆꯨꯗꯨ ꯉꯧꯊꯣꯛꯑ ꯍꯜꯂꯛꯑꯦꯌꯦ
ꯑꯩ ꯑꯝꯇꯪ ꯆꯠꯂ ꯌꯦꯡꯉꯒꯦ ꯈꯣꯏ ꯆꯠꯇꯔꯤꯝꯅꯤꯅ ꯈꯪꯗꯦ
ꯃꯌꯥꯡꯁꯨ ꯑꯗꯨꯝ ꯀꯪꯍꯜꯂꯛꯇ꯭ꯔꯣ ꯃꯣꯕꯥꯏꯜ ꯅꯝꯕꯔꯕꯨ ꯆꯠꯂꯗꯤ ꯀꯈꯣꯏꯁꯨ ꯑꯨꯇꯪ ꯆꯠꯂꯒ ꯌꯦꯡꯗꯣꯏ
ꯍꯨꯝ
ꯊꯖꯗꯤꯗꯦ ꯈꯣꯏꯗꯤ ꯊꯥꯖꯗꯤ ꯑꯩꯈꯣꯏꯗꯤ ꯑꯗꯨꯝ ꯁꯤꯕꯁꯤꯗ ꯑꯗꯨꯝ ꯂꯩꯅꯤꯀꯣ ꯌꯦꯛꯅꯕꯤ ꯀꯅ ꯇꯥꯔꯦ ꯑꯩ ꯍꯧꯖꯤꯛ ꯌꯦꯛꯅꯕꯤ ꯐꯤꯂꯝ ꯊꯣ ꯊꯣꯛꯈꯤꯕꯗꯣ
ꯎꯝ
ꯑꯗꯨꯒꯤ ꯃꯈꯥ ꯀꯟꯅ ꯇꯥꯔꯤ
ꯏꯁꯇꯅꯤꯡꯗꯔ꯭ꯦꯗ ꯍꯟꯖꯤꯟ ꯍꯟꯖꯤꯟ ꯇꯥꯔꯦ
ꯑꯩ ꯇꯥꯗꯔꯤ ꯂꯣꯏꯐꯥꯎ ꯍꯦꯔꯣꯏꯟꯗꯣ ꯃꯤ ꯍꯥꯠꯂꯝꯃꯤ ꯑꯗꯣ ꯍꯦꯔꯣꯗꯨꯅ ꯎꯝ ꯕꯦꯠ ꯅꯨꯄꯤ ꯑꯃ ꯀꯩꯅꯣꯗꯣ ꯁꯥꯏꯠ ꯍꯦꯔꯣꯏꯟ ꯑꯃꯗꯣ ꯑꯗꯨꯗꯨꯒꯤ ꯑꯁꯦꯡꯕꯇꯣ ꯍꯥꯏ ꯈꯔ꯭ꯦ
ꯑꯗꯨꯅꯦ ꯇꯨꯡꯗꯨꯅꯦꯕ ꯇꯥꯗꯣꯏꯁꯦ ꯑꯩꯁꯦ ꯍꯧꯖꯤꯛ
ꯃꯣꯗꯅꯥ ꯃꯅꯥꯎꯄꯥꯗꯣ ꯍꯥꯞꯇꯦ
ꯑꯗꯨꯒꯤ ꯅꯨꯃꯤꯗꯥꯡꯗꯨꯗ
ꯍꯃꯤꯗꯥꯎꯗꯗ ꯅꯠꯇꯦꯔ
ꯃꯥꯅ ꯇꯨꯝꯍꯜꯂꯦꯗꯅ ꯍꯥꯏꯗꯤ ꯍꯦꯔꯣꯏꯟꯗꯣ ꯍꯥꯠꯄ ꯆꯠꯂꯨꯏꯗꯅ ꯑꯗꯨꯗꯩ ꯃꯥꯅ ꯋꯥꯟ ꯆꯩꯔ ꯄꯨ ꯂꯥꯛꯑꯦꯀꯣ ꯑꯗꯨꯒ ꯃꯥꯏ ꯀꯥꯗ ꯃꯅꯥꯎꯄꯥꯗ ꯀꯥꯔ ꯂꯩꯔꯦ ꯑꯗꯨꯒ ꯀꯣ ꯃꯥꯅ ꯃꯅꯥꯎꯄꯥꯗꯣ ꯇꯨꯝꯍꯜꯂꯀꯥꯟꯗ ꯃꯅꯥꯎꯄꯥ ꯑꯗꯨꯝ ꯌꯦꯡꯉ ꯂꯩꯌꯦꯕ ꯑꯣ ꯁꯤꯁꯦ ꯋꯥꯔꯤꯗꯨꯗ ꯌꯦꯡꯉ ꯂꯩꯍꯧꯕꯅꯦꯕ ꯑꯩꯅ ꯇꯣꯛꯄꯅꯦꯕ ꯑꯁ ꯋꯥꯏ ꯇꯣꯏ ꯀꯣꯕꯔꯁ ꯀꯣꯕꯔꯁꯤꯕꯨ ꯑꯩꯟꯅ ꯅꯨꯡꯁꯤ
ꯑꯇꯩ ꯅꯅꯅꯨꯡꯉ ꯍꯥꯦ
ꯅꯨꯡꯉꯕꯅ ꯀꯃꯥꯏꯅ ꯍꯥꯏꯗꯤ
ꯋꯥꯄ ꯆꯥꯛ
ꯎꯝ ꯑꯗꯨ ꯄꯁ ꯐꯥꯟꯅꯔꯣꯏ ꯗꯔꯣ꯫
ꯇꯥꯔ
ꯑ
ꯑꯩꯅ ꯍꯥꯏꯗꯣꯛꯕꯗꯤ
ꯎꯝ
ꯐꯔꯦ ꯐꯔꯦ ꯃꯤ
ꯎ ꯀꯀ ꯅꯨ ꯇꯔꯣ ꯌꯥꯕꯔꯥ ꯌꯦꯡꯃꯣ
ꯎꯝ